ꯑꯩꯀꯣ
ꯇꯥꯏꯌꯦ
ꯑꯥ ꯀꯩꯗꯧꯔꯤꯅꯣ
ꯍꯥꯥ ꯀꯩ ꯇꯧꯒꯦꯔꯣ ꯀꯩꯁꯨꯨ ꯇꯧꯗꯦ ꯇꯨ
ꯑꯣꯟ ꯇꯧꯔꯒ ꯂꯩ
ꯇꯨꯝꯊꯔꯕꯣ ꯅꯪ
ꯍꯣ ꯆꯥꯔꯦ ꯅꯪꯗꯤ
ꯑꯩꯁꯨ ꯆꯥꯔꯦ
ꯖꯥꯡ ꯆꯥꯔꯒꯦ
ꯑꯥꯝ ꯃꯥꯏꯔꯦꯟ ꯆꯥꯏꯌꯦ
ꯌꯥꯡꯗꯤ ꯀꯩ ꯆꯥꯒꯦ
ꯁꯧꯒ꯭ꯔꯤꯅꯤ ꯑꯩꯈꯣꯏꯗꯤ
ꯁꯧꯒ꯭ꯔꯤꯅ ꯍꯧꯕꯅꯦꯍꯦ ꯁꯧꯒ꯭ꯔꯤ ꯆꯥꯔꯗꯤ ꯆꯛꯁꯨ ꯌꯥꯝ ꯆꯪꯅꯦ
ꯢꯁ ꯃꯩꯔꯦꯟꯁꯨ ꯍꯥꯎꯕꯅꯦ
ꯎꯝ ꯃꯥꯏꯔꯦꯟ ꯑꯈꯣꯏꯒꯤ ꯃꯥꯏꯔꯦꯟ ꯗꯣ ꯨꯉꯁꯤꯒꯤꯗꯣ ꯍꯧꯕ ꯑꯣꯏꯇꯕꯀꯣ
ꯑꯥ ꯃꯊꯟꯇ ꯂꯩꯕ꯭ꯔꯣ
ꯍꯣꯏ ꯍꯧꯖꯤꯛꯇꯤ ꯇꯣꯝꯇ ꯂꯩꯌꯦ
ꯃꯥꯟꯗ꯭ꯔꯣ ꯅꯣꯏꯔꯣꯝꯗꯤ
ꯈꯨꯁꯥ ꯈꯨꯁꯥꯁꯤꯗꯤ ꯍꯥꯏꯅ ꯔꯨꯝꯗ ꯐꯥꯎꯕ ꯂꯩꯕ ꯌꯥꯗꯦ ꯃꯄꯥꯟꯗ ꯊꯣꯛꯑꯁꯨ ꯁꯥꯕ ꯃꯅꯨꯡꯗ ꯂꯩꯔꯁꯨ ꯊꯥꯕ ꯀꯃꯥꯏꯟ ꯇꯧꯖꯦꯔꯥ ꯈꯪꯗ꯭ꯔꯦ
ꯊꯨꯝ ꯂꯩꯇ꯭ꯔꯦꯅꯦ ꯁꯥꯃꯟꯕꯒꯤ ꯕꯣꯜ ꯌꯦꯡꯕ꯭ꯔꯣ ꯅꯣꯏꯗꯤ
ꯍꯣꯏ ꯉꯔꯥꯡ ꯉꯔꯥꯡꯗꯤ ꯌꯦꯡꯉꯦ ꯍꯦ ꯍꯦ
ꯌꯨꯝ ꯄꯥꯜꯂꯕꯣ ꯅꯪꯗꯤ ꯍꯤ ꯍꯤ
ꯌꯨꯝ ꯄꯥꯟꯗ꯭ꯔꯤ ꯅꯪꯗꯤ ꯄꯜꯂꯕꯣ
ꯄꯟꯗ꯭ꯔꯤ
ꯑꯥ ꯑꯦ ꯌꯨꯝ ꯄꯜꯂꯒ ꯀꯩ ꯇꯧꯗꯣꯏꯅꯣ
ꯀꯣꯏꯗ꯭ꯔꯕꯣ ꯅꯨꯄꯥ
ꯎꯝ ꯀꯣꯏ ꯀꯣꯏꯔꯝꯃꯦ ꯍꯥꯏꯕ ꯇꯥꯔꯦ ꯀꯥꯏ
ꯅꯤꯗ ꯂꯩꯁꯥꯕꯤꯅꯤꯅ
ꯅꯪꯗꯤ ꯀꯣꯏꯕ꯭ꯔꯣ
ꯑꯥꯎ ꯀꯣꯏ ꯍꯥꯏꯕ ꯇꯥꯔꯦ
ꯐꯩꯅꯦ
ꯏꯆꯦ ꯀꯧꯗꯣꯏꯔ ꯑꯩꯉꯣꯟꯗꯒꯤ ꯍꯟꯕ꯭ꯔ
ꯈꯪꯗꯦ ꯅꯦꯅꯦꯁꯨ ꯀꯧꯕ ꯌꯥꯔꯝꯅꯤ ꯑꯗꯨꯝ ꯀꯧꯔꯣ ꯄꯥꯡꯀꯧꯗ ꯅꯪ ꯀꯥꯎꯅꯤꯡꯕ ꯅꯪꯅ ꯑꯁ ꯁꯤ ꯐꯒꯅꯤ ꯍꯥꯏꯕꯗꯨ ꯑꯗꯨꯝ ꯀꯧꯔꯣ ꯑꯩꯁꯨ ꯑꯗꯨꯝ ꯍꯔꯥꯎ ꯍꯔꯥꯎꯅ ꯈꯨꯝꯂꯛꯀꯦꯀꯣ
ꯥꯃꯥꯏ ꯇꯧꯒꯦꯗꯨꯗꯤ ꯌꯨꯝꯗ ꯑꯗꯨꯝ ꯂꯩꯕ꯭ꯔ ꯅꯣꯏꯗꯤ
ꯍꯣꯏ ꯌꯨꯝꯗ ꯑꯗꯨꯝ ꯂꯩ
ꯅꯆꯤꯟ ꯅꯅꯥꯎꯗꯤ ꯀꯌꯥ ꯁꯨꯒꯦ ꯅꯪꯗꯤ
ꯑꯈꯣꯏ ꯃꯔꯤꯅꯦ
ꯑꯗꯨꯒ ꯅꯨꯄꯤꯗꯤ
ꯎꯝ ꯏꯕꯥꯅꯤꯅꯦ ꯅꯨꯄꯤ ꯑꯅꯤꯀꯣ
ꯌꯥꯝ ꯐꯩꯗ
ꯅꯣꯏꯗꯤ ꯀꯌꯥ ꯁꯨꯒꯦ
ꯃꯔꯤꯅꯦ ꯈꯣꯏꯁꯨ ꯅꯨꯄꯥ ꯑꯍꯨꯝ
ꯎꯝ ꯅꯨꯄꯤ ꯑꯅꯤ ꯅꯨꯄꯥ ꯑꯍꯨꯝ ꯍꯥꯏꯕ
ꯅꯨꯄꯥ ꯑꯍꯨꯝ ꯍꯥꯏꯕꯅꯦ
ꯑꯣꯈꯦ ꯑꯗꯨꯒ ꯅꯨꯄꯤꯗꯤ ꯑꯣ ꯑꯁ ꯅꯪꯗꯤ ꯄ꯭ꯔꯤꯟꯁꯦꯁꯅꯤꯅꯦ
ꯑꯩꯁ ꯏꯆꯦ ꯄꯥꯝꯃꯦ
ꯑꯩꯅ ꯅꯆꯦ ꯑꯣꯏꯕꯤꯔꯒꯦ
ꯑꯣꯏꯕꯤꯔꯣ ꯌꯥꯏꯌꯦ
ꯑꯣꯏꯕꯤꯔꯒꯦ ꯑꯣꯏꯕꯤꯔꯒꯦ
ꯑꯦ ꯂꯩꯩꯇꯕꯁꯨ
ꯂꯥꯏꯔꯤꯛ ꯇꯝꯕ꯭ꯔꯣ ꯀꯃꯥꯏꯟ ꯇꯧ ꯒꯦ ꯅꯪ ꯂꯥꯏꯔꯤꯛ ꯇꯝꯔꯤꯕ꯭ꯔꯣ ꯇꯝꯕ ꯂꯣꯏꯈ꯭ꯔꯕ꯭ꯔꯣ
ꯀꯣꯂꯦꯖ ꯀꯥꯔꯤ
ꯑꯣ ꯀꯤꯌꯥꯗ ꯀꯥꯕ꯭ꯔꯣ
ꯐꯥꯔꯁ ꯏꯌ꯭ꯔꯅꯦ
ꯑꯣ ꯑꯁ ꯑꯗꯨꯗꯤ ꯑꯩ ꯅꯪꯉꯣꯟꯗꯒꯤ ꯑꯍꯟꯅꯦ
ꯏꯆꯦ ꯀꯧꯕ ꯇꯥꯔꯦꯅꯦ ꯑꯗꯨꯗꯤ
ꯍꯣꯏ ꯑꯩꯗꯤ ꯊꯥꯔꯠ ꯀꯥꯕ ꯍꯧꯈ꯭ꯔꯦ ꯊꯥꯔꯠ ꯏꯌꯔ ꯎꯝ ꯊꯥꯔꯗ ꯏꯌ꯭ꯔ ꯀꯥꯕꯥ ꯍꯧꯒ꯭ꯔꯦ
ꯑꯣ ꯗꯤ ꯅꯪ ꯇꯝꯄꯥꯛꯇ ꯂꯩꯔꯝꯒꯅꯤꯀꯣ
ꯍꯥꯥ
ꯇꯝꯄꯥꯛꯇ ꯂꯩꯔꯝꯒꯅꯤꯕ ꯏꯝꯐꯥꯜꯗ
ꯍꯣꯏ ꯇꯝꯄꯥꯛꯇ ꯂꯩ ꯍꯥꯏꯕ ꯇꯥꯔꯦ
ꯃꯊꯟꯗ ꯂꯩꯕ꯭ꯔꯥ ꯔꯦꯟ ꯗꯔꯣ
ꯑꯗꯨꯝ ꯑꯈꯣꯏ ꯏꯃꯨꯡ ꯂꯣꯏꯅꯃꯛ ꯂꯩꯌꯦꯗ
ꯎꯝ ꯅꯨꯡꯉꯥꯏꯔꯝꯒꯅꯤ ꯑꯗꯨꯗꯤ
ꯍꯣꯏ ꯑꯗꯨꯝ ꯅꯨꯡꯉꯥꯏꯌꯦ ꯍꯥꯏꯕ ꯇꯥꯔꯦꯀꯣ ꯏꯃꯥ ꯏꯄꯥꯒ ꯂꯩꯕꯁꯦ ꯑꯁ ꯀꯔꯤ ꯅꯨꯡꯉꯥꯏꯔꯣꯏꯗ꯭ꯔꯣ
ꯅꯥꯔꯛꯄꯗꯁꯨ ꯏꯃꯥ ꯏꯄꯥ ꯂꯩꯔꯗꯤ
ꯑꯗꯨꯅꯦ ꯑꯁ ꯂꯩꯗ꯭ꯔꯗꯤ ꯋꯥꯕꯅꯦ
ꯎꯝ ꯌꯨꯝꯗꯗꯤ ꯆꯠꯅꯤꯡꯗ꯭ꯔꯣ
ꯍꯥꯥ
ꯅꯤꯡꯗ꯭ꯔꯣ
ꯆꯠꯅꯤꯡꯉꯦ ꯅꯪꯒꯤꯗꯤ ꯈ꯭ꯋꯥꯏ ꯑꯥ ꯑꯗꯨꯒꯗꯣ ꯍꯪꯒꯦ ꯇꯧꯅꯦ ꯑꯩꯖꯨ
ꯑꯩ ꯑꯁ ꯈ꯭ꯔꯤꯁꯃꯥꯁ ꯀꯨꯝꯕꯗ ꯆꯠꯂꯦꯗ ꯆꯠꯂꯒ ꯏꯁꯩ ꯈꯔ ꯁꯛꯎꯕ ꯀꯣ ꯁꯛꯄ ꯍꯩꯗ꯭ꯔꯁꯨ ꯑꯗꯨꯝ ꯄꯪꯁꯛ ꯁꯛ ꯑꯩꯅ ꯈꯔ ꯇꯧꯁꯤꯟꯅꯔꯨꯕ
ꯗꯥꯛꯁꯦ ꯆꯠꯄ ꯐꯪꯉꯣꯏꯗ ꯈꯪꯈ꯭ꯔꯦꯗ ꯏꯔꯥꯡꯅꯀꯣ
ꯎꯝ
ꯍꯣꯏ ꯀꯣꯏꯕ ꯂꯥꯛꯀꯦ ꯑꯩ ꯈꯣꯟꯗꯤ ꯌꯥꯝ ꯇꯥꯕ ꯅꯨꯡꯉꯥꯏꯅꯦ
ꯑꯁ ꯌꯥꯝ ꯇꯨꯝꯅꯤꯡꯉꯦ
ꯍꯣꯔꯦꯟ ꯋꯥꯔꯤꯁꯤ ꯅꯥꯔꯒ ꯇꯨꯝ ꯊꯣꯛꯈꯤꯗꯅꯀꯣ ꯐꯔꯛ ꯇꯥꯕꯅꯤꯍꯦ
ꯑꯗꯨꯗꯤ ꯇꯧꯔꯣꯏꯌꯦ
ꯁꯥꯏꯍꯦ ꯀꯩꯅꯣ ꯄ꯭ꯔꯤꯊꯤꯕꯤꯁꯨ ꯅꯣꯡꯃꯥ ꯅꯣꯡꯃꯒꯤ ꯍꯦꯟꯅ ꯁꯥꯔꯛꯑꯦ
ꯐꯦꯟ ꯊꯥꯔꯒ ꯇꯨꯝꯃꯣꯅꯣꯏꯗꯤ
ꯍꯣꯏ ꯍꯧꯖꯤꯛ ꯊꯥꯒꯦ ꯊꯥꯔꯗꯦ ꯑꯩꯒꯤ ꯈꯣꯟꯗꯣ ꯑꯃꯨꯛꯀ ꯅꯨꯡꯉꯥꯏꯔꯣꯏꯗ꯭ꯔꯥ ꯍꯥꯏꯅ ꯈꯟꯕ
ꯂꯥꯞꯅ ꯐꯝꯃꯣ
ꯃꯃꯥ ꯕꯕꯥꯍꯣꯏꯗꯤ ꯅꯨꯡꯉꯥꯏꯕ꯭ꯔꯣ
ꯅꯨꯡꯉꯥꯏꯌꯦ
ꯑꯩ ꯐꯣꯟ ꯆꯠꯂꯦꯅꯦ
ꯑꯥ
ꯑꯩ ꯐꯣꯟꯗꯩ ꯏꯀꯣ ꯆꯠꯂꯦ ꯍꯥꯏꯕ ꯐꯦꯟꯒꯤ ꯃꯈꯣꯟ ꯇꯥꯕ꯭ꯔꯣ
ꯇꯥꯏꯌꯦ
ꯑꯁ ꯌꯥꯔꯦ ꯑꯗꯨꯗꯤ
ꯂꯥꯞ ꯂꯥꯞꯅ ꯐꯝꯃꯣ
ꯂꯥꯞꯅ ꯐꯝꯃꯣ
ꯔꯨꯝꯗꯨ ꯆꯥꯎꯕꯅꯦꯅꯀꯣ ꯑꯗꯨꯝ ꯀꯣ ꯆꯠ ꯆꯠꯄꯗꯣ
ꯑꯣ
ꯀꯔꯤ ꯊꯕꯛ ꯇꯧꯔꯒ ꯂꯩꯕꯅꯣ ꯅꯣꯏꯗꯤ
ꯍꯧꯖꯤꯛꯔꯣ
ꯑꯣ
ꯑꯗꯨꯝ ꯄꯪꯂꯩꯗ ꯂꯩꯕ ꯍꯥꯏꯗꯨꯅꯦ
ꯋꯥꯏꯍꯦ
ꯑꯗꯨꯅꯤ ꯑꯗꯨ ꯁꯨꯃꯥꯏꯅ ꯅꯥꯕꯁꯦ ꯅꯨꯡꯉꯥꯏꯌꯦꯀꯣ ꯑꯗꯤ ꯑꯩꯈꯣꯏꯒꯤ ꯋꯥꯈꯜ ꯑꯋꯥꯕ ꯂꯩꯔꯁꯨ ꯑꯗꯨꯝ ꯍꯥꯏꯗꯣꯛꯄ ꯅꯨꯡꯉꯥꯏꯌꯦ ꯑꯩꯈꯣꯏꯅ ꯅꯨꯡꯉꯥꯏꯕ ꯂꯩꯔꯤꯁꯦ ꯑꯩꯁꯨ ꯅꯨꯡꯉꯥꯏꯇꯕ ꯂꯩꯔꯁꯨ ꯑꯗꯨꯝ ꯍꯥꯏꯗꯣꯛꯄ ꯌꯥꯝꯅ ꯐꯩ ꯍꯥꯏꯕ
ꯎꯝ
ꯑꯁ ꯑꯩꯈꯣꯏꯗꯤ ꯑꯉꯥꯡ ꯑꯣꯏꯔꯤꯉꯩꯗ ꯆꯩ ꯆꯥꯔꯛꯄꯁꯤꯗꯤ ꯍꯥꯏꯔꯤꯅꯨꯍꯦ
ꯑꯩꯈꯣꯏꯁꯨꯅꯦꯗ
ꯑꯩꯈꯣꯏ ꯈꯨꯟꯗꯒꯤ ꯈ꯭ꯋꯥꯏꯗꯒꯤ ꯆꯩ ꯆꯥꯗꯣ ꯑꯩ ꯑꯣꯏꯔꯝꯅꯦ ꯑꯉꯥꯡ ꯑꯣꯏꯔꯤꯉꯩꯗ
ꯎ
ꯑꯩꯉꯣꯟꯗꯒꯤ ꯍꯦꯟꯖꯤꯟꯅ ꯆꯥꯕ ꯃꯤ ꯂꯩꯔꯝꯃꯣꯏ ꯑꯃꯥ ꯇꯧꯔꯦ ꯑꯗꯨꯝ ꯑꯁ ꯑꯗꯨꯒꯨꯝꯕ ꯑꯉꯥꯡ ꯑꯣꯏ ꯔꯤꯉꯩꯗ ꯑꯗꯨꯃꯥꯏꯟ ꯆꯩ ꯆꯥꯍꯧꯕꯒꯤ ꯍꯧꯖꯤꯛꯁꯦ ꯋꯥꯔꯤ ꯂꯤꯅꯤꯉꯥꯏ ꯂꯩꯕꯅꯦ
ꯎꯝ ꯑꯗꯨꯒꯤ ꯃꯇꯝꯅ ꯍꯦꯟꯅ ꯅꯨꯡꯉꯥꯏꯗ
ꯍꯣꯏ ꯋꯥꯈꯜꯁꯨ ꯌꯥꯝ ꯅꯨꯡꯉꯥꯏꯌꯦ ꯑꯩꯈꯣꯏ ꯄꯨꯟꯁꯤꯒꯤꯗꯃꯛꯁꯨ ꯈꯟꯗꯦ ꯍꯥꯏꯕ
ꯎꯝ
ꯖꯤꯛꯇꯤ ꯄꯨꯟꯁꯤꯒꯤ ꯈꯟꯔꯣꯏꯁꯦ ꯍꯩꯁꯨ ꯌꯥꯗ꯭ꯔꯦ ꯃꯇꯝ ꯃꯇꯨꯡ ꯏꯟꯅ ꯇꯨꯝ ꯈꯂꯛꯈ꯭ꯔꯦ
ꯇꯜꯂꯦ ꯌꯥꯝ ꯊꯨꯅ ꯊꯨꯅ ꯂꯥꯛꯑꯦꯅꯦ
ꯑꯣꯏ ꯀꯤꯅꯣ ꯈꯪꯗꯦꯗ ꯑꯍꯥꯟꯗꯁꯨ ꯑꯗꯨꯝ
ꯅꯍꯥꯥ ꯑꯗꯨꯝ ꯑꯣꯏꯔꯒ ꯂꯩꯅꯤꯡꯉꯤ
ꯑꯗꯨꯅꯦ ꯀꯣꯛ ꯁꯥꯏꯌꯦ
ꯁꯥꯒꯅꯨ ꯌꯥꯝ ꯈꯟꯒꯅꯨ ꯋꯥꯈꯜ
ꯑꯥꯎꯍꯦ ꯋꯥꯈꯟ ꯈꯟꯃꯟꯗꯅ ꯂꯝꯕꯤꯗ ꯉꯥꯎꯔꯒ ꯆꯠꯂꯝꯅꯤꯀꯣ ꯑꯩꯁꯦ
ꯈꯟꯒꯅꯨꯗ ꯅꯨꯡꯉꯥꯏꯅ ꯂꯩꯎ
ꯍꯣꯏ ꯅꯪꯅꯕꯨ ꯍꯥꯏꯔꯕꯅꯦꯅ ꯑꯗꯨꯝ ꯅꯨꯡꯉꯥꯏ ꯅꯨꯡꯉꯥꯏꯊꯣꯛꯅ ꯂꯩꯔꯒꯦꯍꯦ
ꯈꯨꯁꯁꯥꯖꯦ ꯍꯣꯏ ꯐꯣꯟꯅ ꯁꯥꯕ꯭ꯔꯥ ꯑꯩꯈꯣꯏꯅ ꯁꯥꯕ꯭ꯔꯥ ꯋꯦꯗꯔꯅ ꯁꯥꯕ꯭ꯔꯥ ꯈꯪꯗꯦ ꯑꯃꯗꯤ ꯑꯣꯏꯕꯗꯥꯏ ꯑꯗꯨꯗ
ꯀꯣꯏꯕ ꯆꯠꯇ꯭ꯔꯣ ꯅꯣꯏꯗꯤ
ꯑꯥ ꯀꯣꯏꯅꯤꯡꯉꯥꯏ ꯀꯣꯏꯐꯝ ꯂꯩꯇꯦꯗ ꯑꯈꯣꯏ ꯁ꯭ꯋꯥꯏꯗꯤ ꯑꯥ ꯑꯥ ꯍꯅꯨꯕꯤꯒꯤ ꯍꯅꯨꯕꯥ ꯉꯛꯇꯪ
ꯃꯣꯏ ꯑꯍꯟꯁꯤꯡꯒ ꯑꯗꯨꯝ ꯋꯥꯔꯤ ꯈꯔ ꯁꯥꯔꯗꯤ ꯑꯗꯨꯒꯨꯝꯕ ꯉꯥꯛꯇꯅꯦꯕꯀꯣ ꯃꯔꯨꯞꯀꯨꯝꯕꯗꯤ ꯄꯝ ꯂꯩꯇꯦꯗ ꯃꯤ ꯂꯣꯏꯅꯃꯛ ꯃꯣꯏ ꯄꯨꯟꯁꯤꯒꯤ ꯑꯗꯨꯝ ꯊꯕꯛ ꯇꯧꯅꯈ꯭ꯔꯦ ꯑꯩ ꯏꯇꯣꯝꯇꯅꯦ ꯌꯨꯝꯗ ꯂꯩꯔꯒ ꯀꯔꯤꯁꯨ ꯊꯕꯛ ꯇꯧ ꯗ꯭ꯔꯒ ꯂꯩꯔꯤꯁꯦ
ꯑꯩꯁꯨꯨꯅꯦ
ꯏꯃꯥꯟꯕꯤ ꯈꯣꯏꯗꯤ
ꯃꯤꯔꯦꯝ ꯑꯣꯏꯍꯧꯔꯦ ꯑꯩꯁꯨ
ꯏꯃꯥꯅ ꯅꯨꯡꯇꯤꯒꯤ ꯆꯩꯕꯗ ꯂꯣꯏꯔꯕꯅꯦ ꯑꯩꯈꯣꯏꯕꯨꯗꯤ
ꯏꯀꯥꯏꯔꯅꯦ ꯄꯩꯁꯥ ꯅꯤꯒꯗꯕꯁꯨ
ꯌꯨꯝꯗ ꯂꯩꯕꯁꯦ ꯏꯀꯥꯏꯕ ꯃꯥꯥꯟꯅꯦꯍꯦ
ꯄꯩꯁꯥ ꯊꯣꯛꯇꯕꯒꯤ
ꯍꯣꯏ ꯑꯁ ꯅꯣꯛꯁꯨ ꯅꯣꯛꯅꯤꯡꯕꯅꯦ ꯃꯣꯏꯅ ꯑꯩꯈꯣꯏꯕꯨ ꯆꯩꯕ ꯃꯑꯣꯡꯗꯣ
ꯎꯝ
ꯑꯩꯈꯣꯏꯅ ꯄꯥꯝꯕꯁꯨ ꯑꯩꯈꯣꯏꯅ ꯄꯥꯝꯕꯁꯨ ꯇꯧꯍꯟꯗꯕꯒꯨꯝ ꯇꯧꯕ ꯃꯣꯏꯁꯦ
ꯎꯝ
ꯁꯥꯏꯌꯦ
ꯀꯔꯤꯒꯤꯅꯣ ꯌꯥꯝ ꯇꯨꯝꯅꯤꯡꯉꯤ ꯁꯤꯕꯣ ꯍꯧꯖꯤꯛ